ꯍꯜꯂꯣ ꯇꯥꯕ꯭ꯔꯣ ꯚꯥꯢ
ꯇꯥꯏ ꯇꯥꯏ ꯃꯔꯨꯞ ꯅꯨꯡꯉꯥꯏꯔꯤꯕꯣ
ꯅꯨꯡꯉꯥꯏꯔꯤꯌꯦ ꯅꯪꯗꯤ ꯅꯨꯡꯉꯔꯤꯕ꯭ꯔꯣ
ꯅꯨꯡꯉꯥꯏꯔꯤ ꯅꯨꯡꯉꯥꯏꯔꯤ ꯑꯩ ꯈꯣꯟ ꯁꯦꯡꯅ ꯇꯥꯕ꯭ꯔꯣ
ꯑꯗꯨꯝ ꯁꯦꯡꯅ ꯇꯥꯏꯗ ꯍꯣꯏ ꯅꯣꯡ ꯆꯨꯕ꯭ꯔꯣ
ꯅꯣꯡ ꯆꯨꯋꯦ ꯅꯣꯡ ꯀꯟꯅ ꯆꯨꯋꯦ ꯁꯤꯗ ꯑꯗꯨꯒꯤ ꯑꯩꯗꯣ ꯈꯤꯇꯪ ꯄꯥꯈꯠꯂꯝꯕꯅꯦ ꯅꯪ ꯇꯥꯔꯣꯏꯗ꯭ꯔꯥꯅꯀꯣ
ꯎꯝ ꯇꯥꯗꯤ ꯇꯥꯏꯗ ꯍꯧꯖꯤꯛꯄꯨꯗꯤ ꯑꯗꯨꯝ ꯍꯥꯏꯔꯛꯑꯣ ꯗꯧꯔꯤꯒꯦ ꯍꯧꯖꯤꯛꯇꯤ ꯑꯗꯨꯝ ꯐꯝ ꯂꯩꯕ꯭ꯔꯣ
ꯑꯩ ꯍꯣꯏ ꯊꯕꯛ ꯑꯃ ꯇꯧꯔꯝꯕꯅꯦ ꯑꯗꯣ ꯉꯥꯛꯇꯪ ꯄꯣꯊꯥꯕ ꯑꯣꯢꯅꯀꯣ ꯊꯃꯝꯕꯅꯦ ꯅꯣꯡ ꯃꯈꯣꯟꯁꯦ ꯌꯥꯝ ꯇꯥ ꯇꯥꯕ꯭ꯔꯥ
ꯋꯥ ꯉꯥꯡꯕꯗꯣ ꯈꯣꯏ ꯗꯨꯝ ꯅꯣꯡ ꯃꯈꯣꯟ ꯑꯗꯨꯝ ꯇꯥꯏ ꯑꯗꯨꯕꯨ ꯉꯝ
ꯑꯣ ꯑ ꯑꯩꯗꯣ ꯅꯣꯡ ꯂꯦꯞ ꯅꯣ ꯍꯥꯏꯅꯗꯤ ꯈꯟꯂꯝꯕꯅꯦ ꯑꯗꯣ
ꯀꯥꯏꯗꯦꯗ ꯗꯨꯝ ꯁꯦꯡꯅ ꯇꯥꯢꯗ
ꯑꯥ ꯏꯇꯥꯎꯗꯤ ꯀꯔꯤ ꯀꯔꯤ ꯍꯣꯠꯅꯕꯤꯔꯤꯒꯦ
ꯑꯩ ꯀ꯭ꯂꯥꯁ ꯍꯨꯖꯤꯛ ꯍꯜꯂꯛꯇ ꯉꯥꯏꯔꯤꯗ ꯑꯗꯨꯝ ꯅꯨꯡꯇꯤꯒꯤ ꯀ꯭ꯂꯥꯁꯇꯤ ꯆꯠꯇꯦ ꯑꯗꯣ ꯇ꯭ꯌꯨꯁꯗꯦꯒ ꯐ꯭ꯔꯥꯏꯗꯦꯒ ꯀ꯭ꯂꯥꯁ ꯆꯠꯄꯀꯣ ꯑꯩꯗꯣ
ꯇ꯭ꯌꯨꯁꯗꯦꯒ ꯐ꯭ꯔꯥꯏꯗꯦ ꯂꯩꯕꯥꯛꯄꯣꯛꯄꯒ ꯏꯔꯥꯏꯒ
ꯍꯣꯏ
ꯑꯣ ꯀꯔꯤ ꯑꯉꯥꯡ ꯂꯥꯏꯔꯤꯛ ꯇꯥꯛꯄ ꯅꯠꯇ꯭ꯔꯒ ꯏꯁꯥ ꯇꯝ
ꯏꯁꯥ ꯇꯝꯕꯅꯦꯗ ꯑꯩ ꯑꯩꯅ ꯀꯩꯅꯣ ꯑꯩ ꯀ꯭ꯂꯥꯁ ꯂꯧꯕ ꯆꯠꯄꯀꯣ
ꯀꯔꯤ ꯀ꯭ꯂꯥꯁ ꯑꯣꯢꯗꯣꯏꯅꯣ
ꯀꯩꯅꯣꯒꯤꯅꯦꯗ ꯃ꯭ꯌꯨꯖꯤꯛ ꯀ꯭ꯂꯥꯁꯅꯦꯗ
ꯑꯣ ꯃ꯭ꯌꯨꯖꯤꯛ ꯀ꯭ꯂꯥꯁ
ꯍꯣꯏ ꯅꯪꯗꯤ ꯀꯩꯗꯧꯔꯤꯒꯦ ꯚꯥꯏ ꯀꯩ ꯀꯩ ꯍꯣꯠꯅꯔꯤꯒꯦ
ꯑꯣ ꯑꯩ ꯑꯩꯁꯨ ꯑꯗꯨꯝ ꯍꯣꯏ ꯊꯕꯛꯁꯦ ꯈꯔ ꯍꯣꯠꯅꯔꯤꯀꯣ ꯍꯥꯏꯗꯤ ꯑꯦꯛꯖꯥꯝ ꯊꯥꯕ ꯈꯣꯠꯄꯒꯤ ꯀꯣ ꯑꯗꯨꯝ ꯍꯣꯠꯅꯔꯤ ꯑꯗꯣ ꯃ꯭ꯌꯨꯖꯤꯛꯀꯤꯗꯣ ꯑꯩ ꯈꯤꯇꯪ ꯀꯣꯆꯤꯡ ꯂꯧꯗꯦ ꯑꯗꯣ ꯃ꯭ꯌꯨꯖꯤꯛꯀꯤꯗꯣ ꯑꯩ ꯑꯩꯒꯤꯁꯨ ꯍꯥꯏꯔꯛꯀꯦꯀꯣ ꯑꯗꯣ ꯑꯩ ꯑꯥ ꯃꯔꯨꯞꯀꯤꯗꯣ ꯍꯥꯟꯅ ꯍꯪꯒꯦꯕꯀꯣ ꯍꯥꯏꯗꯤ ꯃ꯭ꯌꯨꯖꯤꯛꯀꯤꯁꯦ ꯀꯔꯝꯕ ꯏꯟꯁꯇ꯭ꯔꯨꯃꯦꯟ ꯑꯣꯏꯗꯣꯏꯅꯣ
ꯑꯩ ꯍꯧꯖꯤꯛ ꯇꯧꯔꯤꯁꯤꯅ ꯄꯤꯌꯥꯅꯣ ꯑꯣꯏꯕ
ꯑꯣ ꯄꯤꯌꯥꯢꯅꯣ ꯑꯣ ꯑꯗꯣ ꯒ꯭ꯔꯦꯞꯁꯦ ꯀꯌꯥꯗ ꯂꯩ ꯒ꯭ꯔꯦꯠꯒꯨꯝꯕꯗꯤ ꯀꯌꯥꯗ
ꯑꯦ ꯒ꯭ꯔꯦꯗ ꯋꯥꯟ ꯈꯛꯇ ꯉꯥꯏꯔꯤꯉꯣ
ꯑꯣ ꯑꯣ ꯑꯗꯣ ꯇꯝꯕꯅ ꯏꯝꯐꯥꯜꯗ ꯇꯝꯕ꯭ꯔꯥ ꯀꯗꯥꯏꯗ ꯇꯝꯕꯅꯣ ꯑꯩꯁꯨ ꯇꯝꯅꯤꯡꯉꯦ ꯑꯩꯁꯨ ꯇꯝꯅꯤꯡꯉꯦ ꯑꯗꯣ ꯑꯣ ꯑꯗꯨꯝ ꯅꯨꯡꯉꯥꯏꯕ꯭ꯔꯣ
ꯅꯨꯡꯉꯥꯏꯌꯦ ꯍꯣꯏ ꯃꯣꯏ ꯐꯖꯅ ꯇꯥꯛꯌꯦ
ꯑꯣ ꯑꯗꯨ ꯃꯔꯨꯞꯇꯤ ꯄꯤꯌꯥꯅꯤꯁ ꯑꯣꯏꯔꯒꯦ ꯁꯤꯅꯦꯔꯥ ꯁꯤꯔꯥ ꯅꯠꯇ꯭ꯔꯒ ꯁꯨꯝ ꯈꯔ ꯈꯪꯒꯦ ꯍꯥꯏꯕ꯭ꯔꯥ ꯅꯠꯇ꯭ꯔꯒ
ꯑꯥ ꯏꯁꯥꯒꯤ ꯈꯔ ꯈꯪꯖꯤꯜꯂꯒ ꯑꯗꯨꯝ ꯂꯩꯌꯦꯗꯅ ꯀꯣꯟꯅ ꯑꯩꯈꯣꯏꯒꯤ ꯀꯃꯥꯏ ꯍꯥꯏꯅꯤ ꯑꯩꯈꯣꯏꯒꯤ ꯏꯁꯀꯤꯜꯁꯇꯣ ꯀꯣꯟꯅ ꯑꯗꯨꯝ ꯀꯣꯆꯤꯡ ꯇꯥꯏꯞꯇ ꯑꯉꯥꯡꯁꯤꯡꯕꯨꯁꯨ ꯑꯃꯨꯛ ꯂꯧꯍꯟꯕ ꯌꯥꯏꯅ ꯇꯝꯕꯅꯤꯗ ꯌꯨꯝꯗ ꯂꯩꯕ ꯁꯥꯔꯨꯛꯄꯨꯗꯤꯒꯣ
ꯐꯩꯅꯦ ꯑꯗꯣ
ꯅꯪ ꯀꯩꯅꯣ ꯇꯧꯒꯦ ꯍꯥꯏꯕ꯭ꯔꯣ ꯅꯪꯁꯨ
ꯑꯩꯁꯨ ꯇꯝꯗꯤ ꯇꯝꯅꯤꯡꯕꯀꯣ ꯍꯧꯖꯤꯛꯇꯤ ꯁꯨꯃꯥꯏꯅ ꯇꯝꯒꯦꯅꯗꯤ ꯈꯟꯗ꯭ꯔꯦ ꯑꯗꯨꯕꯨ ꯃ꯭ꯌꯨꯖꯤꯛꯁꯦ ꯑꯩ ꯑꯩꯅꯁꯨ ꯌꯥꯝ ꯄꯥꯝꯕ ꯂꯝ ꯑꯣꯏꯕꯀꯣ
ꯀꯣꯟꯅ ꯍꯥꯏꯁꯦ ꯑꯗꯨꯝ ꯄꯥꯝꯗꯤ ꯄꯥꯝꯂꯕꯅꯦ ꯑꯩꯁꯦ ꯑꯩ ꯈꯔꯁꯨ ꯑꯗꯨꯝ ꯇꯝꯂꯝꯃꯦꯕꯀꯣ ꯄꯤꯌꯥꯅꯣꯁꯦ ꯑꯩ ꯁꯤꯗ ꯍꯣꯏ ꯁꯤꯗꯁꯨ ꯈꯔ ꯕꯤꯁꯦꯝꯄꯨꯔꯗꯁꯨ ꯈꯔ ꯇꯝꯃꯝꯃꯦ ꯗꯦꯜꯂꯤꯗꯁꯨ ꯑꯩ ꯈꯔ ꯇꯝꯃꯝꯃꯦ ꯑꯗꯨꯃꯥꯏꯅ ꯇꯧꯔꯒꯀꯣ
ꯎꯝ ꯈꯔꯕꯨꯗꯤ ꯅꯪ ꯈꯪꯉꯝꯕꯅꯤꯅ ꯑꯦꯛꯁꯄꯤꯔꯤꯌꯦꯟꯁꯇꯤ ꯈꯔ ꯂꯩꯔꯝꯅꯤ
ꯍꯣꯏ ꯑꯗꯨꯝ ꯈꯔꯗꯨꯕꯨꯗꯤ ꯈꯪꯉꯦ ꯑꯗꯣ ꯌꯥꯝ ꯀꯥ ꯍꯦꯟꯅ ꯄ꯭ꯔꯣꯐꯦꯁꯅꯦꯜꯗꯤ ꯅꯠꯇꯕꯀꯣ ꯑꯗꯨꯝ ꯈꯔꯕꯨꯗꯤ ꯑꯗꯨꯝ ꯏꯁꯩ ꯁꯛꯄ ꯈꯣꯠꯄ ꯆꯔꯁꯇ ꯈꯔ ꯇꯧꯕ ꯑꯗꯨꯒꯨꯝꯕꯗꯤ ꯁꯥꯟꯅꯩꯕꯀꯣ
ꯎꯝ ꯌꯥꯝ ꯐꯩ
ꯑꯗꯣ ꯍꯣꯏ ꯑꯗꯣ ꯒ꯭ꯔꯦꯠꯁꯦ ꯁꯤꯛꯁ ꯀꯨꯝꯕ ꯂꯣꯏꯕ ꯉꯝꯂꯒꯗꯤꯀꯣ ꯑꯦꯠ ꯀꯨꯝꯕꯁꯦ ꯂꯣꯏꯕ ꯉꯝꯂꯒꯗꯤ ꯌꯥꯝ ꯀꯥꯟꯅꯔꯛꯑꯦ ꯁꯣꯏꯅꯦꯕ ꯉꯁꯤꯁꯦ
ꯎꯝ
ꯑꯗꯣ ꯑꯗꯣ
ꯊꯕꯛ ꯑꯇꯣꯞꯄꯁꯨ ꯇꯧꯕꯅꯤꯅꯀꯣ ꯑꯗꯨ ꯑꯣꯛꯇꯤꯕꯤꯗꯤꯀꯦꯁꯟꯗꯣ ꯆꯪꯕ ꯄꯤꯕ ꯉꯝꯗꯕ ꯍꯥꯢꯇꯥꯔꯦꯅꯦ
ꯑꯣ ꯍꯧꯖꯤꯛꯀꯤ ꯑꯣꯏꯅꯗꯤ ꯗꯤꯀꯦ ꯏꯗꯨꯀꯦꯁꯟꯖꯦ ꯄꯤꯕ ꯉꯝꯗꯦꯕ
ꯍꯥ
ꯍꯧꯖꯤꯛꯀꯤꯗꯃꯛꯇꯤ ꯌꯥꯝ ꯀꯥ ꯍꯦꯟꯅ ꯄꯤꯕ ꯉꯝꯗꯕ ꯃꯇꯝꯖꯦ
ꯍꯣꯏ ꯍꯧꯖꯤꯛꯀꯤ ꯑꯣꯏꯅꯗꯤ ꯍꯣꯏ ꯑꯇꯣꯞꯄꯁꯨ ꯈꯔ ꯍꯣꯠꯅꯔꯤꯕꯅꯤꯅꯀꯣ
ꯎꯝ
ꯑꯗꯨꯃꯥꯢꯅ ꯑꯣꯏꯔꯦ ꯑꯗꯣ ꯂꯥꯏꯔꯤꯛ ꯍꯣꯏ ꯂꯥꯏꯔꯤꯛꯀꯨꯝꯕꯗꯤ ꯃꯈꯥ ꯇꯝꯊꯗ꯭ꯔꯕ ꯀꯔꯤ ꯀ꯭ꯋꯥꯂꯤꯐꯤꯀꯦꯁꯟꯗ ꯂꯩꯕꯅꯣ ꯕ꯭ꯔꯗꯔ ꯑ ꯃꯔꯨꯞꯁꯦ
ꯑꯩꯗꯤ ꯀꯩꯅꯣ ꯂꯣꯢꯔꯦꯗ ꯒ꯭ꯔꯦꯖꯨꯋꯦꯠ ꯀꯣ
ꯎꯝ
ꯃꯥꯁꯇꯔꯕꯨꯗꯤ ꯇꯝꯊꯥꯗ꯭ꯔꯦ ꯒ꯭ꯔꯦꯖꯨꯋꯦꯠꯄꯨꯗꯤ ꯆꯍꯤ ꯑꯍꯨꯝ ꯐꯥꯔꯅꯤ ꯂꯣꯢꯁꯟꯕ ꯇꯨ ꯊꯥꯎꯖꯟ ꯇ꯭ꯋꯦꯟꯇꯤ ꯊ꯭ꯔꯤꯗꯒꯤ ꯂꯣꯏꯁꯤꯜꯂꯦ
ꯒ꯭ꯔꯦꯖꯨꯋꯦꯠꯁꯦ
ꯍꯣꯏ ꯊꯥꯎꯖꯟ ꯇ꯭ꯋꯦꯟꯇꯤ
ꯒ꯭ꯔꯦꯖꯨꯋꯦꯠ ꯂꯣꯏꯁꯟꯕꯁꯦ ꯑꯣꯀꯦ ꯑꯣꯀꯦ
ꯅꯪꯗꯤ ꯒ꯭ꯔꯦꯖꯨꯋ‌ꯦꯠ ꯂꯣꯏꯔꯝꯅꯤꯅ
ꯑꯩꯗꯤ ꯑꯩꯗꯤ ꯑꯍꯟ ꯑꯣꯏꯔꯦꯗ
ꯑꯣ ꯀꯨꯢꯔꯦ ꯂꯣꯢꯁꯟꯕ ꯑꯗꯨꯗꯤ
ꯀꯨ ꯀꯨꯏꯔꯦ ꯑꯥ ꯑꯗꯣ ꯑ ꯀꯩ ꯁꯞꯖꯦꯛꯇ ꯇꯧꯕꯅꯣ
ꯑꯩ ꯏꯪꯂꯤꯁ ꯑꯣꯅꯔꯁꯇ ꯂꯣꯏꯁꯤꯜꯂꯦ
ꯑꯣ ꯏꯪꯂꯤꯁ ꯑꯣꯅꯔꯁꯁꯦ ꯌꯥꯝ ꯅꯨꯡꯉꯥꯢꯕ ꯁꯞꯖꯦꯛ ꯃꯥꯜꯂꯦꯀꯣ ꯏꯪꯂꯤꯁ ꯏꯪꯂꯤꯁꯁꯦ
ꯅꯨꯡꯗꯤ ꯅꯨꯡꯉꯥꯏꯑꯦ ꯑꯗꯨꯕꯨ ꯅꯨꯡꯗꯤ ꯅꯨꯡꯉꯥꯏꯑꯦ ꯑꯗꯨꯕꯨ ꯀꯩꯅꯣ ꯏꯪꯂꯤꯁꯁꯦ ꯌꯥꯝ ꯀꯃꯥꯏ ꯍꯥꯏꯅꯤ ꯑꯇꯣꯞꯄ ꯁꯞꯖꯦꯛꯀ ꯃꯥꯟꯅꯗꯕ ꯑꯩ ꯑꯩꯈꯣꯏꯅ ꯁꯥꯡꯅ ꯑꯦꯛꯖꯥꯝ ꯃꯇꯝꯗ ꯏꯕꯗꯣ ꯂꯦꯠꯁ ꯁꯦ ꯑ ꯃꯥꯔꯛꯁꯦ ꯃꯉꯥꯒꯤ ꯃꯣꯢ ꯩꯨ ꯏꯕꯖꯦ ꯄꯣꯏꯟꯗꯣ ꯌꯧꯗ꯭ꯔꯤꯐꯥꯎ ꯄꯦꯠꯁꯇ ꯑꯅꯤ ꯑꯗꯨꯒꯨꯝꯕ ꯏꯑꯦꯕ ꯏꯪꯂꯤꯁꯁꯦ ꯄꯣꯏꯟꯗꯣ ꯁꯨꯗ꯭ꯔꯗꯤ ꯃꯥꯔꯛ ꯃꯉꯥꯒꯤꯐꯥꯎ ꯄꯦꯠꯁ ꯑꯅꯤ ꯏꯕꯁꯦ ꯁꯤꯅꯤ ꯏꯪꯂꯤꯁꯀꯤꯗꯤ ꯌꯥꯝ ꯁꯥꯡꯅ ꯀꯃꯥꯏꯅ ꯇꯧꯅꯤ ꯀꯃꯥꯏ ꯍꯥꯏꯅꯤ ꯌꯥꯝ
ꯑꯗꯣ ꯃꯔꯨ ꯑꯣꯏꯕ ꯄꯣꯏꯟꯗꯣ ꯃꯔꯨ ꯑꯣꯏꯕ ꯄꯣꯏꯟꯗꯣ ꯄꯣꯏꯟ ꯄꯣꯏꯟꯗꯪ ꯏꯕꯗꯤ ꯀꯃꯥꯏꯅ ꯇꯧꯒꯅꯤ ꯁꯤꯁꯦ ꯌꯥꯔꯣꯢꯗ꯭ꯔ‌ꯣ
ꯄꯣꯏꯞ ꯄꯣꯏꯟ ꯈꯛꯇ ꯏꯕꯁꯦ ꯄꯣꯏꯟ ꯎꯝ ꯑꯗꯨꯕꯨꯗꯤ ꯌꯥꯕꯗꯤ ꯌꯥꯏ ꯑꯗꯨꯕꯨ ꯃꯥꯒꯤ ꯄꯣꯏꯟꯗꯣ ꯈꯔ ꯌꯧꯗꯕ ꯍꯥꯏꯇꯥꯔꯦꯅꯦ ꯏꯪꯂꯤꯁꯀꯤꯗꯤꯀꯣ
ꯍꯣꯏ ꯑꯦꯂꯥꯕꯣꯔꯦꯠ ꯇꯧꯕ
ꯍꯣꯏ ꯑꯦꯂꯥꯕꯣꯔꯦꯠ ꯇꯧꯊꯣꯛꯄꯩꯅꯦꯕ ꯑꯩꯈꯣꯏꯒꯤ ꯑꯦꯛꯄꯝ ꯑꯦꯛꯁꯄ꯭ꯔꯦꯁ ꯇꯧꯊꯣꯢ ꯇꯧꯊꯣꯛ ꯇꯣꯏꯅꯦꯕ ꯑꯩꯈꯣꯏꯅ ꯀꯣꯏꯁꯟꯗꯨꯒꯤ ꯃꯇꯥꯡ ꯃꯇꯥꯡ ꯃꯇꯥꯡ ꯃꯇꯨꯡ ꯏꯟꯅ ꯀꯣ
ꯑꯩꯈꯣꯏ ꯁꯥꯏꯟꯁꯀꯤꯁꯤꯗꯤ ꯌꯥꯝ ꯏꯕꯒꯤ ꯃꯊꯧ ꯇꯥꯗꯦꯕꯀꯣ ꯃꯥꯔꯛ ꯃꯥꯉꯥ ꯄꯣꯏꯟ ꯃꯥꯉꯥ ꯃꯥꯔꯛ ꯃꯉꯥ ꯄꯣꯏꯟ ꯃꯉꯥ ꯃꯥꯔꯛ ꯑꯅꯤ ꯄꯣꯏꯟ ꯑꯅꯤ ꯃꯥꯔꯛ ꯑꯃ ꯄꯣꯏꯟ ꯑꯃ ꯂꯣꯏꯔꯦ ꯑꯗꯨꯗꯒꯤ ꯍꯦꯟꯅ ꯀꯩꯁꯨ ꯏꯅꯤꯡꯉꯥꯏ ꯂꯩꯇꯦ ꯑꯗꯨꯕꯨ ꯑꯗꯨꯕꯨ ꯍꯦꯟꯅ ꯈꯔ ꯃꯥꯔꯛ ꯇꯥꯟꯅꯤꯡꯂꯒꯅꯀꯣ ꯈꯔ ꯃꯃꯥꯡ ꯊꯥꯅꯤꯡꯂꯒꯅ ꯑꯦꯛꯖꯥꯝꯄꯜꯒꯨꯝꯕ ꯍꯥꯏꯗꯤ ꯗꯤ ꯈꯨꯗꯝ ꯑꯣꯏꯅ ꯈꯔ ꯈꯔ ꯑ ꯆꯥꯟꯅꯕꯀꯣ ꯑꯗꯣ ꯈꯔ ꯍꯥꯞꯇꯣꯛ ꯍꯥꯞꯆꯤꯟ ꯇꯧꯕ ꯑꯗꯨꯒ ꯑ ꯑ ꯈꯔ ꯗ꯭ꯔꯣꯋꯤꯡ ꯌꯦꯛꯄꯀꯣ ꯑꯗꯩꯗꯤ ꯆꯥꯟꯅ ꯆꯥꯅꯕ ꯃꯐꯝꯗꯀꯣ ꯑꯗꯨꯃꯥꯏꯅ ꯍꯣꯏ ꯗꯥꯏꯒ꯭ꯔꯥꯝꯒꯨꯝꯕ ꯑꯗꯨꯒꯨꯝꯕꯗ ꯈꯔ ꯆꯪꯉꯦ ꯑꯗꯨ ꯅꯠꯇꯕ ꯏꯕꯗꯤ ꯌꯥꯝ ꯑꯗꯨꯅꯀꯣ ꯁꯥꯏꯟꯁꯀꯤ ꯁꯥꯇ꯭ꯔꯁꯤꯡꯁꯦ ꯑꯅꯝꯕ ꯑꯩꯈꯣꯏꯗꯤ ꯑꯗꯨꯝ ꯄꯣꯏꯟ ꯇꯨ ꯄꯣꯏꯟ ꯍꯥꯏꯗꯤ ꯃꯔꯨ ꯑꯣꯏ ꯃꯔꯨ ꯑꯣꯏꯕ ꯄꯣꯏꯟ ꯄꯣꯏꯟ ꯑꯅꯤ ꯃꯥꯔꯛ ꯑꯅꯤ ꯃꯥꯔꯛ ꯇꯔꯥ ꯄꯣꯏꯟ ꯇꯔꯥ ꯁꯨꯃꯥꯏꯅ ꯇꯧꯋꯦꯕꯀꯣ ꯑꯗꯨꯗꯤ ꯃꯥꯔꯛ ꯇꯔꯥꯒꯤꯁꯦ ꯄꯦꯖ ꯑꯃ ꯑꯃꯗ ꯍꯥꯏꯗꯤ ꯃꯃꯥꯡ ꯁꯥꯏꯠꯀꯤ ꯄꯦꯖꯇꯣ ꯑꯗꯨ ꯑꯗꯨꯝ ꯂꯣꯏꯁꯤꯟꯕ ꯌꯥꯏꯌꯦꯕ
ꯍꯣꯏ ꯁꯥꯏꯟꯁꯀꯤꯗꯤ ꯑꯗꯨꯃꯥꯏꯅ ꯇꯧꯋꯦ ꯌꯥꯝ ꯅꯨꯡꯉꯥꯏꯅꯦ
ꯎꯝ ꯍꯣꯏ
ꯏꯪꯂꯤꯁꯀꯤ ꯃꯇꯥꯡꯗꯥ ꯀꯣꯂꯖ ꯃꯇꯝꯗ ꯑꯁ ꯌꯥꯝ ꯁꯥꯡ ꯁꯥꯡꯅ ꯏꯔꯁꯨ ꯄꯣꯏꯟꯗꯣ ꯌꯧꯗ꯭ꯔꯗꯤ ꯃꯥꯔꯛ ꯄꯤꯗꯦꯅꯦ ꯃꯣꯏ ꯑꯣꯖꯥꯁꯤꯡꯗꯨꯁꯨ ꯀꯣ ꯌꯥꯔꯦ ꯋꯥꯁꯨ ꯋꯥꯏꯗ ꯏꯪꯂꯤꯁꯇꯨꯃꯥꯗꯤ
ꯑꯗꯣ ꯃꯈꯥ ꯇꯝꯊꯒꯦꯅ ꯈꯟꯗꯕ꯭ꯔꯥ ꯀꯃꯥꯏꯅ ꯇꯧꯏ ꯀꯔꯤ ꯈꯟꯒꯦ
ꯍꯣꯏ ꯏꯟꯇꯔꯦꯁ ꯏꯟꯇꯔꯦꯁ ꯑꯣꯏꯕ ꯃꯇꯝꯁꯦ ꯗꯤꯗꯤꯀꯦꯠ ꯑꯣꯏꯅ ꯃꯤꯌꯨꯖꯤꯛꯀꯤ ꯔꯣꯝꯗꯥꯀꯣ ꯑꯗꯨꯝ ꯄꯤꯊꯣꯛꯈ꯭ꯔꯒꯦꯅ ꯃꯤꯌꯨꯖꯤꯛ ꯂꯣꯝꯗ ꯍꯧꯖꯤꯛ ꯀꯟꯅ ꯍꯣꯠꯅꯔꯤ
ꯌꯥꯝ ꯐꯩ ꯑꯗꯨꯁꯨ ꯀꯣ ꯏꯁꯥꯅ ꯄꯥꯝꯕ ꯄꯦꯁꯟ ꯑꯣꯏꯕ ꯍꯥꯏꯇꯥꯔꯦꯀꯣ ꯏꯁꯥꯅ ꯄꯥꯝꯕ ꯇꯁꯦꯡꯅ ꯄꯥꯝꯕ ꯑꯗꯨꯒꯤ ꯂꯝꯗꯨꯗ ꯆꯠꯄꯁꯤꯅꯗꯤꯀꯣ ꯍꯌꯦꯡ ꯋꯥꯏꯐꯥꯎ ꯑꯗꯨꯝ ꯑꯩꯈꯣꯏꯅ ꯇꯧꯔꯤꯕ ꯊꯕꯛꯇꯨꯗ ꯍꯔꯥꯎꯁꯨ ꯍꯔꯥꯎꯕ ꯎꯝ ꯍꯣꯏ ꯑꯩꯈꯣꯏꯅ ꯄꯥꯝꯕꯣꯏ ꯄꯥꯝꯗꯕꯣꯏ ꯇꯧꯔꯒ ꯆꯠꯄꯁꯤꯅꯦꯕ ꯕꯦꯔꯥꯁꯦ ꯑꯗꯣ ꯑꯩꯈꯣꯏꯅ ꯇꯁꯦꯡꯅ ꯁꯤꯗꯤ ꯑꯩ ꯃꯇꯝ ꯈꯔ ꯆꯪ ꯆꯪꯒꯦ ꯆꯪꯁꯅꯨꯀꯣ ꯀꯩꯁꯨ ꯀꯥꯏꯗꯦ ꯑꯗꯨꯕꯨ ꯍꯌꯦꯡꯗꯤ ꯇꯨꯡꯗꯗꯤ ꯅꯨꯡꯉꯥꯏꯗꯣꯏꯅꯦꯕ ꯑꯗꯨꯅ
ꯑꯗꯨꯅꯦ ꯍꯦꯟꯅ ꯅꯨꯡꯉꯥꯏꯗꯣꯏꯅꯦ ꯍꯣꯏ
ꯎꯝ ꯑꯗꯣ ꯐꯩ ꯏꯁꯥꯅ ꯄꯥꯝꯕꯁꯤ ꯑꯗꯨꯝ ꯆꯠꯄꯤꯕꯗꯣ ꯑꯗꯨꯝ ꯌꯥꯝ ꯐꯩ ꯑꯗꯣ ꯃ꯭ꯌꯨꯖꯤꯛꯁꯤꯁꯨ ꯑꯩꯈꯣꯏ ꯑꯩꯈꯣꯏꯒꯤ ꯑꯣꯏꯅꯗꯤ ꯅꯣꯡ ꯂꯦꯞꯈ꯭ꯔꯦ ꯍꯧꯖꯤꯛ ꯈꯔ ꯈꯔꯗꯤ ꯑꯗꯨꯝ ꯆꯨꯔꯤ
ꯑꯣ ꯑꯣ ꯑꯩꯈꯣꯏꯔꯣꯝꯗꯁꯨ ꯍꯧꯖꯤꯛ
ꯑꯗꯣ
ꯈꯤꯇꯪ ꯈꯤꯇꯪ ꯆꯨꯔꯒ ꯆꯨꯔꯤ ꯆꯨꯔꯤ ꯇꯧꯔꯒꯥ ꯂꯦꯞꯈ꯭ꯔꯦ
ꯃꯔꯛ ꯃꯔꯨꯞꯁꯤꯅ ꯃꯔꯨꯞꯁꯤꯅ ꯏꯝꯐꯥꯜꯗ ꯂꯩꯕꯤ ꯂꯩꯕꯤꯕ꯭ꯔꯥ
ꯍꯣꯏ ꯍꯧꯖꯤꯛ ꯏꯝꯐꯥꯜꯗ ꯂꯩꯌꯦ ꯏꯇꯥꯎꯗꯤ
ꯑꯣ ꯑꯣ ꯑꯩꯁꯨ ꯁ꯭ꯋꯥꯏꯗ ꯑꯗꯨꯝ ꯂꯩꯌꯦ ꯍꯣꯏ ꯁꯏꯗ ꯑꯗꯨꯝ ꯂꯩꯌꯦ ꯑꯗꯣ ꯆꯍꯤꯗꯤ ꯀꯌꯥ ꯑꯣꯏꯕꯤꯔꯕꯅꯣ ꯕ꯭ꯔꯗꯔꯁꯦ ꯏꯇꯥꯎꯁꯦ
ꯑꯩ ꯇ꯭ꯋꯦꯟꯇꯤ ꯐꯥꯏꯚ ꯍꯟꯗꯛꯅꯀꯣ
ꯑꯣ ꯑꯣ ꯑꯣ ꯑꯣ ꯑꯣ ꯇ꯭ꯋꯦꯟꯇꯤ ꯐꯥꯏꯚ ꯑꯗꯨꯝ ꯅꯧꯔꯤꯗ
ꯌꯥꯏ ꯍꯣꯏ ꯌꯥꯝ ꯀꯟꯅ ꯍꯟꯕꯗꯤ ꯅꯠꯇꯦꯗ
ꯍꯣꯏ ꯍꯣꯏ ꯑꯩꯈꯣꯏꯗꯤ ꯑꯥ ꯇꯨ ꯊꯥꯎꯖꯟ ꯁꯕꯦꯟꯇꯤꯟꯗ ꯇꯨ ꯊꯥꯎꯖꯟ ꯐꯤꯞꯇꯤꯟ ꯁꯤꯛꯁꯇꯤꯟ ꯁꯚꯦꯟꯇꯤꯟ ꯑꯗꯨꯋꯥꯏꯗ ꯃꯥꯁꯇꯥꯔ ꯂꯣꯏꯈ꯭ꯔꯦ
ꯌꯥꯝ ꯐꯩꯅꯦ ꯑꯗꯨꯗꯤ ꯑꯗꯨꯗꯤ ꯏꯇꯥꯎ ꯅꯨꯨꯄꯤ ꯊꯤꯔꯝꯃꯅꯤ
ꯅꯨꯄꯤ ꯊꯤꯗ꯭ꯔꯤ ꯅꯨꯄꯤ ꯊꯤꯗ꯭ꯔꯤ ꯈꯔ ꯋꯥꯠꯂꯤ ꯍꯣꯏ ꯑꯗꯨꯝ
ꯃꯇꯝꯕꯨꯗꯤ ꯂꯥꯛꯀꯅꯤꯗ ꯃꯇꯝꯅ ꯄꯨꯔꯛꯄ ꯑꯣꯏꯔꯁꯨꯅꯣ ꯑꯗꯨꯒ ꯑꯗꯨꯒꯨꯝꯕ ꯃꯇꯝꯗꯣ ꯎꯝ
ꯍꯣꯏ ꯆꯍꯤꯕꯨꯗꯤ ꯍꯣꯏ ꯁꯝ ꯊꯤꯔꯁꯨ ꯌꯥꯔꯕ ꯖꯥꯠꯅꯦ ꯑꯗꯨꯕꯨꯀꯣ ꯈꯤꯇꯪ ꯁꯦꯇꯜ ꯇꯧꯈꯤꯒꯦ ꯍꯥꯏꯅꯀꯣ
ꯎꯝ
ꯑꯗꯨꯒꯤ ꯑꯩꯅ ꯃꯇꯝ ꯈꯔ ꯉꯥꯏꯔ ꯂꯩꯕꯀꯣ
ꯑ ꯑꯗꯣ ꯚꯥꯏ ꯀꯩꯅꯣ ꯑꯩ ꯀꯩꯅꯣ ꯇꯧꯈꯤꯒꯦꯅꯦ ꯃꯄꯥꯟꯗ ꯆꯠꯊꯣꯛꯈꯤꯒꯦ ꯃꯣꯏ
ꯑꯣ
ꯃꯄꯥꯟꯗ ꯃꯤ ꯂꯥꯛꯄꯀꯣ ꯇꯧꯈꯤꯒꯦ ꯍꯣꯏ ꯐꯔꯦ ꯑꯗꯨꯗꯤ ꯄꯥꯎꯗ ꯑꯃꯨꯛ ꯐꯥꯎꯅꯔꯁꯤꯀꯣ
ꯐꯥꯎꯅꯁꯦ ꯐꯥꯎꯅꯁꯦ ꯑꯣꯀꯦ ꯑꯣꯀꯦ ꯐꯥꯎꯅꯁꯦ ꯐꯥꯎꯅꯁꯦ ꯌꯥꯝ ꯅꯨꯡꯉꯥꯏꯔꯦꯀꯣ
ꯍꯣ ꯎꯝ